ꯍꯂꯣ ꯇꯥꯕ꯭ꯔꯣ
ꯑꯣ ꯇꯥꯏꯌꯦ ꯇꯥꯏꯌꯦ
ꯑꯣ ꯀꯩꯗꯧꯔꯤꯒꯦ ꯅꯨꯡꯉꯥꯏꯔꯤꯌꯦ ꯀꯩꯗꯧꯔꯝꯃꯤꯅꯣ
ꯑꯁ ꯆꯥꯛꯆꯥ ꯇꯣꯛꯑꯒ ꯐꯝꯃꯝꯕꯅꯤꯅ ꯁꯨꯝ ꯅꯪꯗꯤ ꯆꯥꯛꯀ ꯆꯥꯔꯕꯣ
ꯆꯥꯔꯦ ꯆꯥꯔꯦ ꯁꯨꯝ ꯅꯣꯏ ꯃꯌꯥꯝꯖꯦ ꯎꯅꯗꯕ ꯀꯨꯏꯔꯦ ꯄꯥꯎ ꯏ ꯖꯨꯝ ꯐꯥꯎꯅꯈꯤꯗ꯭ꯔꯦꯅ ꯇꯧꯔꯛꯏꯅꯤ ꯀꯃꯥꯏ ꯀꯃꯥꯏ ꯂꯩꯔꯤꯒꯦ ꯅꯣꯏꯕꯣ
ꯑꯁ ꯑꯩ ꯍꯧꯖꯤꯛ ꯃꯥꯁꯇꯔ ꯇꯧꯊꯔꯤꯌꯦ
ꯑꯣ ꯅꯤꯅꯦ ꯀꯩꯝ ꯇꯧꯗꯦꯗ ꯑꯩꯈꯣꯏ ꯂꯩꯔꯤ ꯌꯨꯝꯗ ꯑꯉꯥꯡ ꯈꯔ ꯇꯨꯏꯁꯟ ꯇꯧ ꯇꯧꯔꯤꯌꯦ ꯅ ꯀꯩ ꯀꯩ ꯃꯊꯦꯜ ꯆꯥꯔꯕ
ꯑꯥꯎ ꯉꯁꯤꯗꯤ ꯍꯣꯁꯇꯦꯜꯒꯤ ꯆꯥꯛ ꯌꯦꯟꯁꯥꯡ ꯆꯥꯔꯦ ꯃꯥꯏꯔꯦꯟ ꯊꯣꯡꯕ ꯄꯤꯔꯛꯑꯦ ꯍꯥꯎꯇꯦ
ꯑꯣ ꯀꯃ ꯅ
ꯀꯩ ꯀꯩ ꯍꯤꯟꯖꯥꯡ ꯆꯔꯒꯦ
ꯑ ꯑ ꯁꯧꯒ꯭ꯔꯤ ꯑꯃꯅꯦ ꯀꯥꯡꯉꯧ ꯑꯃꯅꯦ ꯑꯗꯒꯤ ꯉꯥ ꯑꯇꯥꯎꯕ ꯑꯃꯅꯦ ꯇꯧꯔ ꯆꯥꯔꯦ ꯉꯁꯤꯗꯤ
ꯑꯁ ꯍꯥꯎꯔꯝ ꯃꯣꯢ ꯑꯗ
ꯍꯥꯎꯋꯦ ꯍꯥꯎꯋꯦ ꯌꯨꯝꯗꯒꯤ ꯌꯨꯝꯗ ꯊꯥꯕ ꯁꯧꯒ꯭ꯔꯤꯅꯤꯗ ꯍꯤꯡꯒꯣꯟꯗ ꯁꯧꯒꯔꯤ ꯈꯔ ꯏꯟꯖꯥꯡ ꯅꯥ ꯄꯤ ꯈꯔ ꯊꯥꯔꯤꯌꯦ ꯑꯗꯣ ꯁꯥ ꯒꯠꯂꯛꯄ ꯇꯥꯏꯃꯤꯡꯒ ꯑꯣꯏꯕꯒ ꯍꯧꯖꯤꯛꯁꯦ ꯏꯟꯁꯥꯡꯗꯣ ꯑꯆꯝꯕ ꯆꯥꯕꯁꯤꯅ ꯐꯩꯗꯅ ꯊꯥꯎꯒ ꯆꯥꯕꯁꯤꯗꯤ ꯎꯝ ꯊꯥꯎ ꯆꯥꯕꯁꯤꯗꯤ ꯍꯧꯖꯤꯛꯁꯤꯗꯤ ꯌꯥꯝ ꯅꯨꯡꯉꯥꯏꯇꯦꯕ ꯁꯥꯒꯠꯂꯛꯄꯅꯤꯅ
ꯑꯥ ꯀꯩꯀꯩ ꯍꯤꯡꯒꯣꯜꯗꯤ ꯀꯩꯀꯩ ꯃꯅꯃꯁꯤꯡ ꯊꯥꯏꯅꯣ ꯅꯣꯏ ꯍꯤꯡꯒꯣꯜ ꯌꯥꯝ ꯆꯥꯎꯗꯥꯏꯅꯦ
ꯑ ꯀ ꯊꯥꯔꯦ ꯑꯗꯨꯝ ꯀꯣꯕꯤ ꯑꯗꯒꯤ ꯍꯋꯥꯏ ꯑꯁꯥꯡꯕꯤ ꯑꯗꯒꯤ ꯁꯥ ꯃꯔꯣꯏ ꯈꯔꯁꯨ ꯊꯥꯖꯤꯜꯂꯦ ꯌꯦꯟꯗꯦꯝ ꯃꯥꯏꯔꯦꯟꯖꯨ ꯍꯧ ꯋꯤ ꯑꯗꯒꯤ ꯑ ꯈꯥꯃꯦꯟ ꯑꯁ ꯁꯥꯡꯕꯤ ꯊꯥꯔꯦ ꯑꯗꯨꯝ ꯈꯔ ꯆꯍꯤ ꯑ ꯈꯔꯒ ꯆꯥꯛ ꯀꯣꯟꯅꯅꯕꯅꯦꯅꯀꯣ
ꯑ
ꯅꯣꯏ ꯌꯨꯝꯗꯒ ꯆꯠꯇ꯭ꯔꯕꯣ
ꯌꯨꯝ ꯑꯩ ꯉꯔꯥꯡ ꯆꯠꯂꯨꯌꯦ ꯉꯁꯤ ꯑꯃꯨꯛ ꯂꯥꯛꯏ
ꯑꯣ ꯌꯨꯝ ꯂꯩ ꯅꯨꯡꯉꯥꯏ ꯕ꯭ꯔꯣ
ꯑꯁꯨꯝꯗꯗꯤ ꯑꯍꯥꯎ ꯑꯝꯇ ꯆꯥꯏ ꯁꯤ ꯌꯧꯔꯒ ꯆꯥꯛ ꯆꯥ ꯌꯥꯗꯦ
ꯑꯣ ꯑꯗꯨꯕꯨꯗꯤ ꯍꯣꯁꯇꯦꯜꯒꯤ ꯏꯟꯁꯥꯡꯁꯤꯒ ꯌꯨꯝꯒꯗꯤ ꯈꯔ ꯈꯦꯠꯅꯕꯅꯤꯅꯦ ꯑꯗꯣ ꯅꯣꯏ ꯌꯨꯝꯗꯗꯤ ꯀꯩꯀꯩ ꯃꯊꯦꯜ ꯆꯥꯔꯛꯄ
ꯑꯁ ꯌꯨꯝꯗꯗꯤ ꯎꯝ ꯍꯦꯛ ꯑꯩꯅ ꯀꯨꯝꯕ ꯅꯨꯃꯤꯠꯇꯨꯗꯤ ꯑꯈꯣꯏ ꯃꯅꯥ ꯉꯥ ꯊꯣꯡꯉꯝꯃꯦ
ꯑꯣ
ꯑ ꯅꯣꯡꯉꯥꯜꯂꯒꯅ ꯏꯔꯣꯟꯕ ꯆꯥꯏ ꯀꯩꯅꯣ ꯏꯁꯤꯡ ꯀꯨꯟꯗꯣꯅ ꯑꯗꯨ ꯏꯁꯤꯡ ꯀꯨꯟꯗꯣꯗꯣ ꯌꯥꯝ ꯐꯩꯌꯦꯕ ꯆꯥꯕ
ꯑꯣ
ꯀꯃꯥꯏꯅ ꯇꯧꯒꯦꯕꯣꯏꯗꯤ ꯑꯃꯨꯛ ꯈꯪꯗꯦꯅꯦ ꯏꯁꯤꯡ ꯀꯨꯟꯗꯣ ꯍꯥꯏꯁꯦ ꯑꯝꯇ ꯍꯥꯏꯔꯛꯎꯅꯦ
ꯑꯁ ꯀꯩꯅꯣꯗ ꯑꯗꯨꯝ ꯂꯣꯛꯇꯥꯛꯇ ꯑꯗꯨꯝ ꯀꯩꯅꯣ ꯇꯧꯗꯣꯏꯅꯦꯕ ꯍꯧꯔ ꯄꯥꯡꯍꯧ ꯍꯧꯕ ꯄꯥꯝꯕꯤꯅꯦꯕꯀꯣ ꯑꯗꯨꯒ ꯃꯥ ꯃꯥꯁꯦ ꯀꯥꯡꯁꯣꯏ ꯆꯥꯔꯁꯨ ꯌꯥꯏ ꯏꯔꯣꯜꯂ ꯆꯥꯔꯁꯨ ꯌꯥꯏ ꯀꯥꯡꯉꯧ ꯆꯔꯁꯨ ꯌꯥꯏꯑꯕ ꯑꯗꯨꯒ ꯑꯗꯣ ꯃꯥꯁꯦ ꯍꯥꯏꯗꯤ ꯑꯩꯈꯣꯏ ꯁꯨꯝ ꯑꯍꯟꯁꯤꯡꯅꯒ ꯍꯥꯏꯅꯕ ꯑꯆꯨꯕ ꯄꯣꯠꯇꯤ ꯆꯈꯥꯎꯗ ꯌꯥꯝ ꯐꯩꯒ ꯍꯥꯏꯅ ꯇꯥꯏꯅ ꯑꯗꯨ ꯃꯥꯥꯟꯅ ꯃꯥꯗꯣ ꯑ ꯑ ꯑꯗꯨꯃꯥꯏꯅ ꯆꯈꯥꯎ ꯐꯩꯌꯦꯅ ꯑꯗꯨꯃꯥꯏꯅ ꯆ ꯏꯔꫭꯟꯕ ꯑꯃꯅꯦ ꯆꯥꯔꯦ ꯉꯁꯥꯏꯕꯨꯗꯤ ꯉꯁꯥꯏꯕꯨꯗꯤ ꯑꯩꯈꯣꯏꯁꯨ ꯁꯧꯒ꯭ꯔꯤꯒ ꯕꯣꯔꯥꯒ ꯊꯣꯡꯉꯒ ꯆꯥꯔꯛꯑꯦ꯫
ꯑꯣ ꯅꯣꯏꯗꯤ ꯍꯤꯡꯒꯣꯜ ꯀꯩꯀꯥꯗꯤ ꯀꯃꯥꯏ ꯇꯧꯒꯦ꯫
ꯑꯩꯈꯣꯏ ꯍꯤꯡꯒꯣꯜꯁꯦ ꯑꯩꯈꯣꯏꯗꯤ ꯆꯨꯝꯅ ꯀ ꯍꯤꯡꯒꯣꯜ ꯌꯥꯝ ꯆꯥꯎꯅ ꯂꯩꯇꯦꯌꯦ꯫ ꯍꯥꯏꯗꯤ ꯎꯝ ꯀꯩꯅꯣ ꯃꯌꯨꯝ ꯌꯨꯝ ꯁꯨꯃꯥꯡꯒ ꯃꯆꯤꯗ ꯍꯪꯈꯣꯜ ꯃꯆꯥ ꯑꯃ ꯑꯩꯈꯣꯏ ꯁꯨꯝ ꯃꯇꯝ ꯃꯇꯝꯒꯤ ꯏꯟꯖꯥꯡ ꯈ ꯈ ꯊꯥꯔꯒ ꯑꯗꯨꯝ ꯆꯥꯛꯈꯨꯝꯒꯤ ꯃꯦꯟꯖꯅꯕꯅꯦꯅ ꯑꯗꯨꯃꯥꯏꯅ ꯇꯧꯋꯤ꯫
ꯑꯣ ꯍꯣꯏꯁꯨ ꯏꯃꯥꯟꯅꯕꯁꯤꯡꯒꯤ ꯍꯥꯏꯗꯤ ꯅꯣꯏ ꯑꯗꯣ ꯅꯥꯀꯜꯂꯣꯝꯗ ꯏꯃꯥꯟꯅꯕ ꯂꯩꯌꯦꯕꯀꯣ꯫ ꯑꯗꯣ ꯃꯣꯏꯗ ꯃꯣꯏꯗ ꯆꯞ ꯆꯠꯄ ꯀꯥꯟꯗ ꯑꯩꯈꯣꯏꯁꯨ ꯑ ꯁꯨꯝ ꯍꯥꯏꯗꯤ ꯅꯣꯏ ꯑꯗꯨꯋꯥꯏꯗꯤ ꯍꯤꯡꯒꯣꯜꯗꯣ ꯄꯥꯛ ꯂꯩꯅꯗꯦꯗꯅꯀꯣ꯫ ꯑꯗ ꯑꯗꯨ ꯑꯗꯨꯅ ꯏꯟꯖꯥꯡ ꯅꯥꯄꯤ ꯊꯥꯕꯁꯦ ꯑꯥ ꯀꯔꯤ ꯑꯃ ꯀꯥꯔꯇꯨꯟ ꯉꯥ ꯍꯥꯄꯛꯄꯒꯤ ꯀꯥꯔ ꯕꯣꯛꯁ ꯑꯃ ꯂꯩꯗꯅ꯫ ꯑꯉꯧꯕꯗꯣ ꯑꯥ ꯑꯥꯗꯨ ꯑꯥ ꯑꯗꯨꯒꯤ ꯀꯩꯅꯣꯗꯨꯗ ꯁꯦꯝꯃꯒ ꯊꯥꯅꯩ ꯊꯥꯅꯕ ꯃꯥꯜꯂꯦꯕ ꯑꯩꯈꯣꯏ ꯏꯃꯥꯟꯅꯕꯁꯤꯡ ꯏꯃꯥꯟꯅꯕꯁꯤꯡ ꯍꯣꯏꯒꯤ ꯃꯣꯏꯒꯤ ꯌꯨꯝꯗꯣ ꯑꯗꯨꯃꯥꯏꯅ ꯇꯧꯔ ꯊꯥꯍꯧꯋꯦꯕꯀꯣ ꯃꯣꯏꯗꯣ ꯑꯗꯨꯝ ꯀꯩꯅꯣꯁꯨ ꯂꯩꯕꯥꯛꯁꯨ ꯑꯗꯨꯝ ꯐꯕꯩꯔꯥ ꯀꯩꯅꯣ ꯏꯟꯖꯥꯡ ꯅꯥꯄꯤꯀꯥꯟꯗꯣ ꯑꯗꯨꯝ ꯐꯖꯅ ꯍꯧꯋꯦꯕ ꯗꯨꯗ ꯑꯗꯨꯝ ꯑꯗꯨꯝ ꯗꯦꯀꯣꯔꯦꯁꯟꯒꯤ ꯇꯥꯏꯞꯇ ꯑꯗꯨꯝ ꯌꯥꯝ ꯐꯖꯅꯁꯨ ꯊꯥꯍꯧꯋꯤꯅꯦ
ꯑꯥ ꯑꯗꯨꯃꯥꯏꯅꯥ ꯊꯥꯕꯗꯣ ꯑꯗꯣ ꯃꯔꯣꯏ ꯅꯄꯥꯛꯄꯤꯒꯨꯝꯕ ꯃꯥꯔꯣꯏ ꯅꯥꯀꯨꯞ ꯅꯥꯀꯨꯞꯄꯤꯒꯨꯝꯕ ꯑꯗꯨꯗꯒꯤ ꯁꯥ ꯃꯔꯣꯏꯒꯨꯝꯕ ꯊꯥꯕꯗ ꯌꯥꯝꯅ ꯐꯖ ꯐꯖꯕꯅꯦ
ꯑꯥ ꯐꯖꯩ ꯐꯖꯩ ꯑꯗꯩ ꯀꯣꯕꯤ ꯀꯣꯕꯤꯁꯨ ꯊꯥꯍꯧꯋꯦ
ꯑꯥ
ꯑꯗꯩ ꯃꯣꯏ ꯒꯤ ꯑꯥ ꯀꯔꯤ ꯍꯥꯏꯔꯣ ꯍꯥꯏꯔꯣ
ꯑꯣ ꯍꯥꯏꯔꯣ ꯍꯥꯏꯔꯣ
ꯑꯣ ꯀꯩꯅꯣꯒꯤ ꯑꯥ ꯃꯣꯏꯒꯤ ꯌꯨꯝꯒꯤ ꯅꯥꯀꯟꯗꯒꯅꯦ ꯀꯩꯅꯣꯒ ꯎꯏꯌꯦꯕ ꯀꯣ ꯍꯥꯏꯗꯤ ꯂꯣꯛꯇꯥꯛꯅ ꯑꯗꯨꯝ ꯁꯝꯅꯔ ꯂꯩꯔ ꯅꯤꯅꯀꯣ ꯌꯨꯝꯒꯤ ꯅꯥꯀꯟꯗꯒꯖꯦ ꯀꯩꯅꯣ ꯇꯧꯔꯒ ꯂꯝ ꯏꯟꯁꯥꯡ ꯅꯥꯄꯤꯒ ꯊꯥꯍꯧꯋꯦꯕ ꯑꯗꯣ ꯐꯖꯅ ꯐꯩꯌꯦꯕ ꯍꯥꯏꯗꯤ ꯏꯁꯤꯡ ꯀꯩꯀꯥꯁꯨ ꯆꯥꯏꯕꯒꯤ ꯃꯔꯥꯡ ꯌꯥꯝ ꯀꯥꯏꯔꯦꯗꯅꯀꯣ꯫ ꯑꯗꯣ ꯃꯣꯏ꯫ ꯑꯗꯒꯤ ꯉꯥꯅꯨ ꯌꯦꯟꯒꯥꯥꯖꯦ ꯂꯣꯏꯍꯧꯋꯦꯕ꯫
ꯑ꯫
ꯑꯗꯨꯃꯥꯏ ꯇꯧꯔꯒ- ꯊꯦꯡꯅꯔꯑꯦ ꯑꯗꯨꯝ ꯍꯥꯏꯗꯤ ꯌꯥꯝ- ꯀꯩꯅꯣ ꯇꯧꯁꯨ ꯇꯧꯕ ꯍꯥꯏꯇꯥꯔꯦ ꯌꯥꯝ ꯐꯖ ꯐꯖꯕ ꯍꯥꯏꯇꯥꯔꯦꯅꯦ ꯃꯣꯏꯒꯤ ꯑꯗꯨꯃꯥꯏꯅ ꯊꯥꯕꯤꯗꯣ꯫ ꯀꯥꯔꯇꯨꯟꯗ ꯇꯧꯔ ꯊꯥꯕꯗꯣ ꯆꯥꯛ ꯏꯟꯖꯥꯡꯒꯁꯦ ꯆꯥꯕꯗ ꯍꯥꯎꯗꯧꯕ ꯃꯥꯜꯂꯦ ꯍꯥꯏꯕ꯫
ꯑ- ꯑꯗꯨꯗꯩ ꯍꯦꯛꯑꯥꯒ ꯊꯣꯡꯕꯒ ꯊꯣꯡꯕꯥ ꯑꯗꯨꯝ꯫ ꯑꯥꯗ꯫ ꯅꯣꯏꯗꯤ ꯑꯗꯨꯝ ꯕꯖꯥ-ꯑ-ꯏꯟꯖꯥꯡ ꯅꯥꯄꯤ ꯃꯌꯥꯝ ꯊꯥꯔꯃꯦꯅ ꯕꯖꯥꯔꯗ ꯑꯗꯨꯝ ꯊꯥꯔꯝꯃꯅꯤꯅꯦ꯫
ꯑ ꯕꯖꯥꯔꯗ ꯑꯗꯨꯝ ꯀꯩꯅꯣ ꯇꯧꯋꯦ ꯑ-ꯂꯂꯣꯟꯕꯤ ꯂꯥꯛꯑꯦꯕꯀꯣ ꯂꯂꯣꯟ ꯁꯤꯡꯗꯨꯅ ꯃꯣꯏꯅ꯫ ꯈꯣꯏꯗ ꯍꯥꯏꯔꯛꯇꯣꯏꯅꯦꯕ ꯄꯣꯠ ꯑꯗꯨ ꯍꯦꯛꯑꯝꯃꯣ ꯑꯗꯨ ꯍꯦꯛꯑꯝꯃꯣ ꯑꯩꯈꯣꯏ ꯂꯥꯛꯀꯅꯤꯅ ꯀꯥꯟꯗꯨꯗ ꯑꯩꯈꯣꯏꯅ ꯑꯗꯨꯝ꯫ ꯀꯩꯅꯣ ꯇꯧꯔꯒ꯫ ꯑ ꯊꯥꯕ ꯍꯥꯏ ꯍꯦꯛꯑꯒ ꯃꯣꯏꯗ ꯑꯗꯨꯝ ꯊꯥꯗꯣꯛꯄ ꯍꯥꯏꯇꯥꯔꯦꯅꯦ ꯑꯩꯈꯣꯏꯗꯩ ꯃꯣꯏꯅ ꯑꯃꯨꯛ ꯄꯣꯠꯇꯣ ꯍꯣꯡꯅ ꯂꯧꯔꯅꯤꯗꯅ꯫ ꯃꯣꯏꯅ ꯑꯃꯨꯛ ꯕꯖꯥꯔꯗ꯫ ꯑꯥꯗ꯫ ꯕꯖꯥꯔꯗ ꯆꯠꯂꯒ ꯑꯃꯨꯛ ꯃꯣꯏꯅ ꯑꯃꯨꯛ ꯌꯣꯜꯂꯨ ꯅꯦꯕ ꯃꯣꯏ ꯁꯦꯟꯗꯣꯡ ꯈꯔ ꯈꯔ ꯐꯪꯅꯕꯩ ꯋꯥꯅꯤꯗ ꯌꯥꯝ ꯀꯩꯅꯣ ꯇꯧꯕꯗꯤ ꯅꯠ ꯑꯗꯨ ꯅꯣꯏꯕꯨ꯫ ꯀꯃꯥꯏ ꯀꯃꯥꯏꯅ ꯀꯩꯅꯣ ꯇꯧꯔꯤꯒꯦꯅꯦ ꯑꯉꯥꯡ ꯇꯨꯏꯁꯟꯒ ꯇꯧꯕ꯭ꯔꯣ ꯑꯗꯨꯗ ꯂꯩꯗꯨꯕꯨ ꯍꯣꯁꯇꯦꯜ ꯂꯩꯕꯗꯨꯕꯨ ꯀꯃꯥꯏ ꯀꯃꯥꯏ ꯀꯩꯅꯣ ꯇꯧꯒꯦ꯫
ꯑꯁ-ꯑꯁ ꯇꯨꯏꯁꯟꯒ ꯆꯠꯇꯦꯗ ꯁꯨꯝ ꯀ꯭ꯂꯥꯁ ꯈꯔ ꯆꯠ꯫ ꯑꯗꯨꯃꯥꯏ ꯇꯧꯔ ꯂꯩꯔꯦ ꯑꯗꯣ ꯑꯦꯛꯖꯥꯝꯁꯨ ꯀꯨꯏꯗ꯭ꯔꯦ꯫ ꯅ ꯅ ꯅꯪ ꯑꯥ ꯅꯪꯗꯤ ꯑꯉꯥꯡ ꯇꯨꯏꯁꯟꯁꯨ ꯇꯧꯕꯅꯤꯅ ꯄꯩꯁꯥꯁꯨ ꯃꯌꯥꯝ ꯊꯣꯛꯑꯝꯃꯅꯤ꯫
ꯊꯣꯛꯇꯦꯗ ꯌꯥꯝ ꯀꯟꯅ ꯑꯉꯥꯡ ꯌꯥꯝ ꯇꯧꯕ ꯅꯠꯇꯦꯗ ꯁꯨꯝ ꯉꯥꯏꯍꯥꯛ ꯉꯥꯏꯍꯥꯛ ꯃꯣꯏ ꯃꯇꯝ ꯂꯦꯟꯕ ꯑꯣꯏꯅ ꯈꯪꯗꯕꯁꯤꯡ ꯀꯩꯀꯥꯗꯣ ꯁꯨꯝ ꯇꯥꯛꯄꯅꯤꯗ꯫ ꯑꯉꯥꯡ ꯁꯦꯟꯅꯕꯁꯦ ꯌꯥꯝ ꯋꯥꯏꯑꯦꯕ꯫ ꯍꯣꯏ ꯃꯝ ꯃꯃꯥꯡꯗ ꯑꯥ ꯀꯩꯅꯣ ꯇꯧꯔꯝꯃꯦꯕꯀꯣ ꯗ ꯗꯦ ꯕꯣꯔꯗꯤꯡ ꯇꯧꯔꯝꯃꯦꯕ ꯑꯉꯥꯡ ꯀ꯭ꯂꯥꯁ ꯑꯥ ꯀ꯭ꯂꯥꯁ ꯑꯥ ꯅꯁꯔꯤꯗꯩꯅ ꯑꯗꯒꯤ ꯅꯁꯔꯤꯗꯩꯅ ꯀ꯭ꯂꯥꯁ ꯐꯥꯏꯚ ꯌꯥꯎꯔꯦ꯫ ꯁꯤꯛ ꯌꯥꯎꯔꯦ ꯊ꯭ꯔꯤꯁꯨ ꯌꯥꯎꯋꯤ ꯐꯣꯔ ꯖꯨ ꯌꯥꯎꯏ ꯁꯚꯦꯟ ꯑꯦ ꯇꯦꯟꯕꯧ ꯇꯧꯕ ꯀꯣ ꯑꯗꯣ ꯑꯗꯨ ꯗꯦꯕꯣꯔꯗꯤꯡ ꯗꯦ ꯕꯣꯔꯗꯤꯡ ꯑꯣꯏꯅ ꯇꯧꯕꯅꯦꯕꯀꯣ ꯑꯗꯣ ꯌꯥꯝ ꯋꯥꯏꯕ ꯃꯣꯏ ꯁꯅꯕꯖꯦ ꯃꯣꯏ ꯑꯩꯈꯣꯏꯅ ꯀꯩꯅꯣ ꯖꯦꯕꯣꯔꯗꯤꯡ ꯇꯧꯕꯁꯦ ꯀꯩꯅꯣ ꯇꯧꯕ ꯍꯥꯏꯇꯥꯔꯦ ꯑ ꯅꯨꯡꯗꯥꯡ ꯅꯥ ꯀꯩꯅꯣ ꯑꯌꯨꯛꯇꯒꯤ ꯑꯗꯨꯛꯇ ꯃꯣꯏꯅ ꯇꯩꯅ ꯍ ꯃꯣꯏ ꯁꯀꯨ ꯍꯛ ꯃꯣꯏ ꯁꯨ ꯃꯣꯏ ꯁ ꯀꯨꯟ ꯍꯜꯂꯛꯄꯁꯤꯗꯒꯤ ꯑꯩꯈꯣꯏꯅ ꯀꯩꯅꯣ ꯇꯧꯔꯅꯤ ꯑꯩꯈꯣꯏꯗ ꯇꯨꯏꯁꯟ ꯂꯥꯛꯑꯅꯦꯕꯀꯣ ꯑꯗꯨꯗꯨꯒ ꯑꯩꯈꯣꯏꯅ ꯃꯣꯏꯒꯤ ꯕ꯭ꯔꯦꯛꯐꯥꯁ ꯍꯥꯏꯒꯗ꯭ꯔꯥ ꯃꯣꯏꯒꯤ ꯂꯟꯁ ꯍꯥꯏꯇꯥꯔꯦꯅꯦ ꯀꯩꯅꯣ ꯑꯣꯏꯅ ꯌꯥꯝ ꯂꯥꯏ ꯑꯩꯈꯣꯏꯅ ꯄꯤꯕ ꯃꯣꯏ ꯆ ꯀꯩꯀꯥ ꯑ ꯁ꯭ꯀꯨꯜ ꯀꯩꯀꯥ ꯆꯠꯅꯔꯨꯕꯅꯤꯟ ꯑꯉꯥꯡꯈꯩ ꯋꯥꯅꯦꯅ ꯑꯗꯨꯗꯨꯒ ꯎꯝ ꯀꯩꯅꯣ ꯇꯧꯕꯤꯕ ꯎ ꯅꯨꯡꯗꯥꯡꯐꯧ ꯇꯧꯔꯦꯗꯅ ꯑꯩꯈꯣꯏ ꯍꯧ ꯁꯨꯡꯅ ꯂꯤꯡꯗꯕ ꯂꯩꯍꯟꯗꯣꯏꯅꯦꯕ ꯑꯗꯨꯒ ꯅꯨꯡꯗꯥꯡꯐꯧ ꯇꯨꯋꯏꯁꯟ ꯇꯧꯔꯅꯤ ꯑꯗꯨꯗꯨꯒ ꯃꯣꯏꯒꯤ ꯄꯨꯡ ꯑꯩꯈꯣꯏꯅ ꯅꯤꯄꯥꯟ ꯑꯗꯨꯃꯥꯏꯐꯧ ꯇꯧꯋꯦ ꯑꯗꯨꯗꯨꯒ ꯊꯥꯗꯣꯛꯑꯦ ꯑꯩꯈꯣꯏꯅ ꯑꯗꯨꯔ ꯑꯉꯥꯡ ꯑꯉꯥꯡ ꯁꯦꯟꯅꯕꯖꯦ ꯌꯥꯝ ꯋꯥꯏꯌꯦꯕ
ꯇꯨꯏꯁꯟꯒꯖꯦ ꯀꯩꯅꯣ ꯇꯧꯔꯒ ꯀꯩꯅꯣ ꯇꯧꯔ ꯇꯧꯗ꯭ꯔꯗꯤꯀꯣ ꯑꯃꯅꯤ ꯍꯥꯏꯗꯤ ꯍꯣꯝ ꯇ꯭ꯋꯁꯟ ꯑꯣꯏꯅ ꯍꯥꯏꯇꯥꯔꯦ ꯍꯣꯝ ꯇ꯭ꯌꯨꯇꯔ ꯑꯣꯏꯅ ꯃꯌꯨꯝꯗ ꯆꯠ ꯆꯠꯂꯒ ꯑꯉꯥꯡ ꯑꯅꯤ ꯆꯠꯂꯒ ꯇꯧꯈꯤꯕꯖꯦ ꯁꯤꯅ ꯁꯤꯅꯗꯤ ꯈꯋ꯭ꯥꯏ ꯐꯔꯦ ꯌꯥꯝ ꯋꯥꯏꯌꯦꯕꯥ ꯁꯦꯅꯕꯖꯦ
ꯑꯥ ꯑꯩꯈꯣꯏ ꯏꯃꯥꯟꯅꯕ ꯑꯃꯁꯨ ꯍꯧꯖꯤꯛ ꯆꯠꯂꯤꯌꯦ ꯊꯥꯒꯤ ꯃꯥꯗꯣ ꯂꯤꯁꯤꯡ ꯀꯨꯟ ꯂꯤꯁꯤꯡ ꯀꯨꯟꯒꯤ ꯃꯊꯛꯇ ꯇꯥꯜꯂꯦ ꯑꯗꯣ ꯑꯉꯥꯡꯗꯣ ꯑꯅꯤꯃꯨꯛꯇꯪ ꯑꯣꯏꯌꯦꯕꯀꯣ
ꯑꯗꯨꯅ ꯑꯗꯨꯅ ꯐꯩꯌꯦ ꯍꯥꯏꯗꯤ ꯀꯩꯅꯣꯗ ꯍꯣꯝ ꯇꯨꯏꯇꯔ ꯑꯣꯏꯅ ꯆꯠꯄꯁꯦ ꯁꯤꯁꯤꯅꯅꯦ ꯑꯩ ꯑꯩꯈꯣꯏꯗꯁꯨ ꯍꯥꯏꯗꯤ ꯌꯥꯝ ꯀꯟꯅ ꯀꯩꯅꯣꯁꯨ ꯇꯧꯗꯦꯕ ꯄ꯭ꯔꯦꯁꯔꯁꯨ ꯌꯥꯝ ꯀꯟꯅ ꯂꯩꯇꯦ ꯑꯗꯨꯗꯨꯒ ꯑꯥ ꯂꯥꯏꯔꯤꯛ ꯇꯥꯛꯄꯗꯨꯁꯨ ꯍꯥꯏꯗꯤ ꯄꯨꯡꯗꯣ ꯑꯥꯕꯨꯛ ꯇꯥꯛꯄ ꯉꯝꯃꯦꯗꯅ ꯀꯩꯅꯣ ꯇꯧꯕꯁꯤꯗꯤ ꯑꯉꯥꯡ ꯃꯌꯥꯝ ꯇꯧꯕꯁꯤꯗꯤ ꯑꯩꯈꯣꯏꯒꯤ ꯑꯃꯒꯤ ꯑꯃꯨꯛ ꯌꯦꯡꯅꯤ ꯑꯃꯒꯤ ꯑꯃꯨꯛ ꯌꯦꯡꯅꯤ ꯑꯗꯨꯅ ꯌꯥꯝ ꯋꯥꯏꯑꯦꯕ
ꯍꯣꯏ ꯑꯩ ꯊꯕꯛ ꯑꯃ ꯂꯦꯛꯅꯦ ꯊꯕꯛ ꯑꯃ ꯊꯨꯆꯠ ꯇꯧꯕ ꯂꯩꯔꯦ ꯀꯩꯅꯣ ꯇꯧꯔꯣ ꯑꯩ ꯍꯣꯔꯦꯟ ꯑꯃꯨꯛ ꯇꯧꯔꯛꯑꯁꯦ ꯑꯗꯨꯒ ꯅꯣꯡꯃ ꯃꯌꯥꯝ ꯄꯨꯟꯅ ꯑꯃꯝꯇꯪ ꯆꯥꯛ ꯆꯥꯃꯤꯟꯅꯁꯤ
ꯑꯗꯨꯅꯦ ꯑꯗꯨ ꯑꯗꯨꯅꯤꯅꯦ ꯑꯩ ꯍꯥꯏꯒꯦ ꯇꯧꯔꯤꯁꯦ ꯅꯣꯡꯃꯇꯪ ꯄꯨꯟꯅ ꯀꯨꯏꯔꯦ ꯄꯨꯟꯗꯕꯗꯣ ꯐꯔꯦ ꯐꯔꯦ ꯑꯗꯨꯗꯤ ꯆꯠꯊꯣꯛꯔꯣ ꯆꯠꯊꯣꯛꯔꯣ ꯅꯪꯖꯨ ꯐꯖꯅ ꯊꯝꯃꯦ ꯊꯝꯃꯦ